ꯇꯥꯔꯦ ꯅꯨꯡꯉꯥꯏꯔꯦ ꯂꯩꯕ꯭ꯔꯣ
ꯅꯨꯡꯉꯥꯏꯔꯤꯌꯦ ꯅꯪꯗꯤ ꯀꯃꯥꯏ ꯇꯧꯔꯤ
ꯅꯨꯡꯉꯥꯏꯔ ꯂꯩꯥꯛꯌꯦ ꯑꯩꯈꯣꯏꯁꯨ
ꯑꯥ
ꯆꯥꯛ ꯆꯥꯔꯕ꯭ꯔꯣ
ꯆꯔꯦ
ꯀꯔꯤꯦꯟꯖꯪꯖꯥꯔꯕ꯭ꯔꯣ
ꯁ ꯉꯁꯤ ꯗꯜ ꯆꯑ ꯄꯁꯨ
ꯑꯥ ꯍ ꯑꯩꯈꯣꯏꯗꯤ ꯁꯟꯁꯥ ꯊꯣꯡꯕ ꯃꯥꯜꯂꯦ ꯑꯄꯥꯎꯅ
ꯑꯣ ꯑꯣ ꯅꯪ ꯗꯦꯂꯤꯗ ꯂꯩꯔꯤꯌꯦꯀꯣ ꯑꯠ ꯑꯗꯨꯒꯤꯅꯤꯅꯦ
ꯎꯝ ꯑꯩ ꯆꯠꯈ꯭ꯔꯅꯤ ꯊꯔꯁ ꯗꯦꯗ ꯑ
ꯑꯣ ꯑꯣ ꯅꯨꯡꯉꯥꯏꯔꯤꯕ ꯕ꯭ꯔ ꯅꯉ ꯍꯣꯂꯤꯗꯦꯁꯦ
ꯑꯍꯣ ꯑꯣ ꯈꯛꯇꯛꯇ ꯄꯤꯆꯔ ꯎꯝ
ꯃꯣꯏꯒꯤꯗꯤꯟ ꯁꯥꯡ ꯑꯍꯥꯎꯕꯪ
ꯑ ꯌꯥꯝꯅ ꯅꯨꯡꯉꯥꯏꯔꯦ ꯍꯥꯎꯕ ꯉꯥꯛꯇ ꯆꯥꯔꯒ ꯆꯠꯅꯦ ꯏꯟ꯭ꯔꯦ ꯍꯣꯏ ꯀ꯭ꯂꯥꯁ ꯍꯥꯎꯔꯦ ꯑꯗꯨꯒꯤ ꯀ꯭ꯂꯥꯁ ꯍꯧꯥꯎꯔꯦ ꯑꯗꯨꯒꯤ
ꯑꯣ
ꯄꯗꯤ ꯌꯥꯇꯦ
ꯑꯣ ꯑ ꯁꯤꯜꯂꯦꯅꯗꯤ ꯀꯃꯥꯏꯅ ꯇꯧꯔꯤ
ꯃꯥ ꯍꯧꯖꯤꯛꯀꯥꯟꯗꯤ ꯑꯗꯨꯝ ꯈꯔ ꯆꯥꯛꯁꯨ ꯌꯥꯝꯅ ꯍꯥꯎꯅ ꯆꯥꯔꯒ ꯂꯩꯔꯦ
ꯑ ꯃꯥꯒꯤ ꯄꯣꯛꯇꯣ ꯎꯕ ꯍꯧꯔꯕ꯭ꯔꯥ
ꯎꯊꯣꯛ ꯄꯍꯥꯎꯔꯦ ꯃꯥꯥ ꯀꯁꯨ ꯐꯣꯔ ꯃꯟꯊꯕ ꯑ
ꯐꯣꯔ ꯃꯟꯁꯇꯗꯤ ꯎꯕ ꯍꯧꯔꯅꯤ ꯍꯣꯏ
ꯑꯦ ꯑꯁꯦꯁꯨ ꯃꯅꯤꯄꯨꯔ
ꯗꯗꯥ ꯗꯗꯥꯕꯨꯀꯔꯤꯁꯨꯨ ꯍꯥꯏ ꯁꯨ ꯍꯥꯏꯌꯣ ꯕꯦꯛꯒ꯭ꯔꯥꯎꯟꯗ ꯑꯦꯈꯣꯏꯒꯤ ꯀꯛꯈ꯭ꯔꯗꯤ ꯃꯥ ꯆꯥꯏ ꯆꯥꯔꯅꯤ ꯍꯥꯏꯌꯣ
ꯑꯁꯤꯅꯤꯗꯤ ꯄꯥꯏꯗꯕ꯭ꯔꯥ
ꯑꯦ ꯁꯕꯥꯅꯤꯗ ꯁꯤꯒꯣꯝꯃ ꯇꯥꯎꯅꯤ ꯍꯥꯏ ꯃꯇꯝ ꯑꯃ ꯂꯥꯏꯇꯦꯍꯦ
ꯑꯥ
ꯇꯣꯝ꯭ꯔꯖꯥꯕꯗꯥ
ꯑꯗꯨꯅꯦ
ꯎꯅꯗꯤ ꯄꯩꯁꯥ ꯂꯑ
ꯊꯕꯥꯛ ꯂꯩꯇꯕꯒꯤ ꯊꯕꯛ ꯍꯥꯏꯅ ꯑꯣꯏꯅꯤꯡꯉꯥꯏꯅꯤ
ꯑ
ꯎ
ꯅꯪꯗꯤ ꯀꯔꯤ ꯀꯔꯤ ꯇꯥꯔꯒ ꯂꯏꯕ꯭ꯔꯥ
ꯑ ꯑꯩꯗꯤ ꯌꯨꯝꯗ ꯑꯗꯨꯝ ꯅꯗ ꯍꯥ ꯀꯔꯤꯁꯨꯨ ꯇꯧꯗꯦ ꯑꯗ
ꯄꯣꯛꯈ꯭ꯔꯅꯤ ꯍꯥꯏꯕ
ꯑꯣꯒꯥꯁ ꯂ ꯑꯒꯁ ꯅꯥꯏꯟꯇꯤꯟ ꯑꯒꯁ ꯅꯥꯏꯟꯇꯤꯟ ꯍꯥꯏꯅꯦ ꯅꯪꯗꯤ ꯅꯨ ꯎ ꯄ ꯄꯝꯕ꯭ꯔꯣ
ꯅꯨꯄꯥꯅꯦ ꯑꯩꯈꯣꯏꯒꯤ ꯌꯨꯝꯗꯤ
ꯅꯨꯄꯥ ꯄꯣꯛꯇ꯭ꯔꯗꯤ ꯑꯩ ꯀꯤꯌꯦꯀꯣ ꯅꯣꯏ ꯍ ꯏꯃꯗ ꯀꯅ ꯋꯥ ꯊꯣꯛꯇ꯭ꯔꯗꯤ ꯑꯩ ꯌꯨꯝꯗ ꯆꯅꯤꯡꯉꯥꯏ ꯀꯤꯈ꯭ꯔꯦ
ꯄꯤ ꯄꯄ ꯌꯥꯗꯦ ꯅꯤ ꯕꯒꯅꯔ
ꯁꯤ ꯑꯁꯤꯅꯤ ꯇꯔꯥꯏ ꯆꯥꯅꯤꯡꯉꯥꯏ ꯑꯥ ꯇꯏ ꯆꯥꯒꯅꯤ
ꯑ ꯆꯥꯏ ꯆꯥꯅꯤꯡ꯭ꯔ ꯂꯥꯏꯔꯦ ꯃꯕꯥꯅꯤ ꯋꯥ ꯌꯥꯝ ꯉꯥꯡꯉꯦ
ꯁꯤꯅꯤꯗꯤ ꯅꯨꯄꯤ ꯊꯣꯛꯅꯤ ꯍꯥꯏꯕꯗꯣ
ꯈꯥꯡꯗ꯭ꯔꯦ ꯃꯕꯥꯅꯤ ꯁꯨ ꯅꯨꯄꯥ ꯌꯥꯝ ꯄꯥꯝꯅ ꯂꯩꯗ ꯅꯨꯄꯥ ꯄꯣꯛꯀꯅꯤꯡꯕꯅꯤꯁꯨ ꯅꯨꯄꯤ ꯄꯣꯛꯄ ꯌꯥꯗꯈꯣꯏ ꯃꯣꯡꯗ
ꯐꯥꯔꯁ ꯆꯥꯗ ꯅꯨꯄꯤ ꯌꯥꯔꯦꯀ ꯁꯨꯌꯥ ꯌꯥꯗꯕ ꯃꯥꯅꯦ
ꯇꯦꯟꯗꯗꯤ ꯊꯣꯛꯇꯔꯛꯄꯅꯦ ꯑꯗꯨ ꯐꯥꯔꯁꯇꯗꯤ ꯅꯨꯄꯥ ꯉꯥꯛꯇ ꯄꯣꯛꯇꯣꯏꯅꯤ ꯄꯔꯊꯅꯥ ꯀꯥꯟꯗ ꯇ ꯑꯣꯗ꯭ꯔꯗꯤ ꯌꯥꯔ ꯣꯅ ꯑꯥ ꯄꯥ ꯅꯨꯄꯥ ꯊꯣꯛꯀꯅꯤꯍꯦ ꯅꯪꯒꯤꯁꯨ
ꯑ ꯍꯣꯏ ꯊꯣꯛꯛꯂꯁꯨ ꯊꯣꯛꯛꯇ꯭ꯔꯁꯨ ꯑꯗꯨꯝ ꯊꯥꯏꯅ ꯑꯩꯒꯤꯗꯃꯛꯇꯗꯤ
ꯑꯗꯨ ꯑꯣꯏꯔꯁꯨ ꯑꯩꯈꯣꯏꯒꯤ ꯌꯨꯝꯅꯗꯤ ꯌꯥꯗꯦ ꯅꯨꯄꯥ ꯊꯣꯛꯀꯅꯤꯗ
ꯎꯝ ꯑꯗꯨꯝ ꯊꯥꯖꯔꯒ ꯂꯩꯒ ꯐꯠꯇꯔꯤꯅꯦ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
ꯑꯗꯨꯗꯗꯤ ꯗꯨꯀꯥꯟ ꯐꯝꯂꯒ ꯂꯩꯕ꯭ꯔꯥ꯫
ꯑꯥꯥ ꯗꯨꯀꯥꯟꯗ ꯌꯣꯟꯈ꯭ꯔꯦ꯫
ꯑꯁ ꯀꯅꯥꯅ ꯂꯧꯕ꯭ꯔꯣ꯫
꯫ ꯃꯤ ꯑꯇꯣꯞꯄ ꯃꯣꯏꯒꯤ ꯄꯥꯎꯃꯩ ꯑꯩꯈꯣꯏꯒꯤ ꯃꯤꯅ ꯂꯥꯎꯈ꯭ꯔꯦ꯫
ꯑꯣ ꯑꯗꯨ ꯑꯁꯤꯅꯤꯗꯤ ꯐꯝꯔꯣꯏ꯫
ꯑꯧ ꯑꯄꯥꯎꯁꯨ ꯊꯕꯛ ꯊꯤꯕ ꯍꯧꯔꯅꯤ ꯍꯥꯏꯌꯦ꯫
ꯑꯣ ꯑꯗꯨ ꯍꯥꯟꯅ ꯊꯕꯛ ꯊꯤꯒꯗꯕꯅꯤꯅꯦ꯫
ꯑꯧ ꯃꯥꯗ ꯍꯧꯖꯤꯛꯀꯥꯟꯗꯤ ꯋꯥꯔꯜ ꯀꯞ ꯂꯩꯥꯛꯕꯒꯤ ꯄꯣꯊꯥꯔꯤ꯫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
꯫ ꯄꯣꯔꯇꯨꯒꯜ ꯁꯤꯕꯗꯒꯤ ꯃꯥꯁꯨ ꯊꯤꯕ ꯍꯧꯔꯅꯤ ꯍꯥꯏꯌꯦ꯫ ꯗꯨꯒꯤ꯫ ꯕꯣ ꯁꯤꯗ꯭ꯔꯤ ꯐꯥꯎꯗꯤ ꯅꯨꯡꯉꯥꯏ ꯈꯤꯅꯤ ꯃꯁꯤ
ꯑꯥ ꯍꯣꯏ ꯍꯣꯏ ꯅꯨꯡꯉꯥꯏꯈꯤ ꯁꯅꯨꯗ ꯋꯥꯔꯝꯒꯅꯤ꯫
ꯃꯥꯁꯨ ꯗꯨꯀꯥꯟ ꯐꯝꯕꯅꯤꯅ ꯌꯥꯝ ꯋꯥꯔꯦ ꯍꯧꯖꯤꯛꯀꯥꯟꯁꯦ꯫ ꯁꯥꯕꯗꯨ ꯂꯣꯏꯔꯦ ꯑꯩꯈꯣꯏ꯫
ꯑꯧ ꯑꯦꯁꯤꯗꯤ ꯂꯩꯒꯀꯣ꯫
ꯑꯥꯎ ꯑꯦꯁꯤ ꯃꯅꯥꯛꯇ ꯂꯩꯇꯔꯗꯤ ꯌꯥꯗ꯭ꯔꯦ ꯅꯨꯃꯤꯠ ꯃꯔꯤ ꯁꯨꯔꯦ ꯁꯥꯕ꯫
ꯑꯣ꫰꫰ ꯗꯤꯒꯔꯤꯗꯤ ꯀꯌꯥ ꯀꯌꯥ ꯇꯥ ꯈꯔꯕ ꯈꯪꯗꯦꯅꯦ꯫
ꯐꯣꯔꯇꯤ ꯋꯥꯟꯒꯨꯝꯕ ꯇꯥꯕ ꯃꯥꯜꯂꯤꯅꯦ꯫
ꯑꯣ ꯐꯣꯇꯔꯤ ꯒꯨꯝꯕ ꯁꯨꯈꯔ ꯗꯤ ꯂꯩꯕ ꯌꯥ ꯌꯥꯗꯕꯅꯤ꯫
ꯎꯝ ꯁꯥꯕꯗꯨ ꯑꯥꯗꯁꯨ ꯁꯥꯕ꯭ꯔꯣ꯫
ꯑꯁꯤꯗꯁꯨ ꯁꯥꯏ ꯍꯣꯏ ꯐꯦꯟ ꯊꯥꯗ꯭ꯔꯗꯤ ꯑꯩꯗꯤ ꯑꯗꯨꯝ ꯁꯌꯦꯗ ꯑꯩꯈꯣꯏꯒꯤ ꯌꯨꯝ ꯈꯣꯏꯗꯤ ꯁꯥꯗꯦ ꯍꯥꯏꯌꯦꯗ꯫ ꯃꯣꯏꯒꯤꯗꯤ ꯌꯥꯕ ꯃꯥꯜꯂꯦ꯫ ꯑꯩꯅ ꯍꯧꯖꯤꯛꯀꯥꯟ ꯌꯥꯝ ꯁꯥꯕꯀꯣ꯫
ꯑꯣ꯫
ꯗꯨꯒꯤꯅꯦ꯫
ꯃꯤ ꯑꯅꯤ ꯄꯨꯕꯅꯤꯅ ꯁꯥꯕ ꯃꯥꯜꯂꯦ꯫
ꯑꯗꯨꯁꯨ ꯑꯣꯏꯔꯝꯒꯅꯤ ꯊꯤꯜꯂꯦꯟ ꯅꯣꯏꯁꯨ ꯁꯥꯔꯝꯒꯅꯤꯀꯣ꯫
ꯇꯣꯍꯟ ꯃꯥꯁꯨ ꯍꯟꯗꯛ ꯌꯥꯝꯅ ꯁꯥ ꯍꯥꯏꯌꯦ ꯇꯨꯅ ꯃꯥꯅ ꯅꯍꯥꯟꯗꯤ ꯊꯥꯗꯦ ꯍꯥꯏꯑꯦ ꯑꯗꯨ ꯍꯧꯖꯤꯛꯀꯥꯟꯗꯤ ꯑꯦꯁꯤ ꯊꯥꯛꯑꯣꯅ ꯍꯥꯏ ꯍꯥꯏꯑꯦ ꯍꯥꯏꯌꯦ ꯃꯥ
ꯑꯧ ꯍꯣꯏꯅꯦ꯫
ꯑꯉꯥꯡ ꯄꯨꯕ ꯈꯣꯏ ꯃꯤ ꯂꯣꯏꯅꯃꯛ ꯁꯥꯕ ꯃꯥꯜꯂꯦ ꯍꯧꯖꯤꯛ
ꯑ ꯅꯍꯥꯟ ꯑꯩꯈꯣꯏ꯫ ꯆꯦꯟꯅꯥꯏꯗ ꯂꯩꯕ ꯀꯥꯟꯗꯁꯨ ꯑꯁꯦꯡ ꯉꯥꯗꯤ ꯁꯥꯗꯦ ꯍꯥꯏꯌꯦꯀꯣ꯫ ꯑꯦ ꯅꯪꯒꯤ ꯑꯪꯀꯥꯜꯗꯤ ꯁꯥꯗꯦ ꯍꯥꯏꯌꯦ ꯑꯗꯨ ꯑꯩꯒꯤꯗꯤ ꯌꯥꯝ ꯁꯥ ꯌꯥꯝ ꯁꯃꯥꯟꯕꯅꯦ ꯑꯗꯨꯗ ꯑꯗꯨꯗꯁꯨ ꯃꯥꯗꯤ ꯕ꯭ꯂꯦꯡꯀꯦꯠ ꯕ ꯍꯧꯎꯔꯅꯤ ꯑꯩꯗꯤ ꯑꯁ ꯀꯔꯤꯁꯨ ꯍꯥꯞꯄ ꯉꯝ
ꯑꯁꯤ ꯗꯦꯜꯂꯤꯅ ꯁꯥꯕ꯭ꯔꯥ ꯆꯦꯟꯅꯥꯏꯅ ꯁꯥꯕ꯭ꯔꯥ꯫
ꯑ ꯗꯦꯜꯂꯤꯅ ꯍꯦꯟꯅ ꯁꯥꯌꯦꯗ꯫ ꯆꯦꯟꯅꯥꯏꯗꯁꯨ ꯁꯥꯔꯝꯒꯅꯤ ꯑꯗꯨ ꯑꯣꯏꯔꯁꯨ ꯑꯩꯈꯣꯏꯒꯤ ꯌꯨꯝꯗꯀꯣ꯫ ꯍꯧꯖꯤꯛ ꯑꯩꯈꯣꯏꯅ ꯂꯩꯕ ꯑꯦꯄꯥꯔꯠꯃꯦꯟꯗꯣ ꯑꯗꯨ ꯁꯥꯗꯦ꯫ ꯌꯥꯝꯅ ꯅꯨꯡꯉꯥꯏꯕ ꯑꯦꯁꯤ ꯗꯔꯀꯥꯔ ꯇꯥꯥꯗꯦ꯫ ꯑꯗꯨꯝ ꯂꯩꯕ ꯌꯥꯕꯅꯦ ꯐꯦꯟ ꯃꯅꯥꯛꯇꯀꯣ ꯎꯝ ꯒꯦꯟꯁꯨ ꯨ ꯐꯨꯜ ꯍꯥꯞꯇꯤꯗ ꯑꯩꯈꯣꯏꯦꯟ ꯃꯤꯦꯗꯤꯌꯝꯒꯨꯝꯕꯗ ꯍꯥꯞꯔꯒ ꯑꯗꯨꯝ
ꯎꯝ ꯑꯃꯨꯀ ꯅꯪ ꯆꯦꯟꯅꯥꯏ ꯆꯠꯀꯦꯔꯥ
ꯄꯣꯛꯄ ꯂꯣꯏꯔꯒ
ꯑ
ꯍꯗꯤꯅꯦ ꯃꯥꯅ ꯍꯥꯏꯕꯗꯤ ꯑꯩꯈꯣꯏ ꯑꯉꯥꯡ ꯌꯥꯝ ꯑꯉꯥꯡ ꯑꯣꯏꯕꯒꯤ ꯆꯠꯄ ꯀꯤꯌꯦ ꯌꯗꯔ ꯂꯩꯦꯁꯤ ꯍꯥꯏꯕ
ꯤ ꯑꯃꯨꯛꯀ ꯂꯥꯛꯑꯒ ꯊꯥ ꯀꯌꯥꯃꯨꯛ ꯂꯥꯛꯒꯦꯔꯥ
ꯑꯃꯒꯨꯝꯕ ꯁꯨꯇꯤ ꯂꯧꯒꯦ ꯍꯥꯏꯌꯦꯦ ꯈꯪꯗꯦ ꯑꯦꯛꯖꯦꯛ ꯍꯥꯥ ꯃꯥ ꯎꯃꯔ ꯂ ꯂꯥꯎ ꯈ꯭ꯔ ꯁꯨ ꯀ ꯍꯣꯏ ꯃꯥ ꯑꯃꯨ ꯀ ꯆꯠꯂꯒ
ꯁꯦꯝꯕꯔꯗ ꯍꯂꯛꯀꯦ ꯍꯥꯏꯌꯦ ꯁꯪꯗꯅꯦ ꯄꯂꯥꯟ ꯊꯥꯖꯅ ꯂꯩꯔꯁꯨ ꯁꯨꯇꯤ ꯐꯪꯔꯁꯨ ꯄꯩꯁꯥꯗꯣ ꯂꯥꯛꯇꯕꯒꯤ
ꯑꯣ
ꯑꯁ꯭ꯔꯤꯗꯀꯥꯟꯅꯥꯠꯇ ꯍꯧꯔ
ꯑꯦ ꯇꯤꯞꯤ ꯍꯦ ꯅꯪꯁꯨ
ꯑꯩꯒꯤ ꯀꯣꯜ ꯇꯧꯗꯕ ꯑꯩꯒꯤ ꯀꯣꯜ ꯇꯧꯕ ꯌꯥꯗꯕꯒꯤ ꯑꯩ ꯒ꯭ꯔꯨꯞꯇ ꯆꯪꯉꯛꯒꯦ ꯀꯣꯃꯤ ꯀꯣꯃꯤ ꯃꯤ ꯍꯥꯏꯔ ꯊꯥ ꯑꯗ꯭ꯔꯗꯤ ꯀꯣꯜ ꯂꯒꯗꯅꯦ
ꯑꯦꯛꯇꯤꯚ ꯑꯣꯏꯃꯟꯕꯒꯤ ꯁꯤꯡꯒꯥꯜ ꯑꯣꯏꯕ ꯃꯥꯜꯂꯦ ꯍꯥꯏꯗꯅ
ꯅꯨꯄꯥ ꯑꯃꯅ ꯀꯣꯜ ꯇꯧꯔꯛꯄꯅꯦ ꯑꯩꯩꯅ ꯂꯨꯍꯣꯡꯈ꯭ꯔꯕ꯭ꯔꯥ ꯍꯥꯏꯔꯒ ꯍꯣꯏ ꯂꯨꯍꯣꯡꯈ꯭ꯔꯦꯅ ꯅꯪꯒꯤ ꯅꯨꯄꯥꯗꯤ ꯁꯥꯎꯗꯦ ꯍ ꯁꯥꯎꯗꯦ ꯀꯔꯤ ꯀꯔꯤ ꯁꯥꯎꯅꯤꯡꯉꯥꯏ ꯂꯩꯕ꯭ꯔꯥ ꯍꯥꯏ
ꯌꯥꯝ ꯁꯞꯄꯣꯔꯇꯤꯚ ꯑꯣꯏꯅꯤ ꯍꯥꯏꯌꯣ ꯌꯥꯗ
ꯃꯥꯕꯨꯁꯨ ꯑꯩꯅ ꯑꯦꯀꯥꯎꯟ ꯍꯥꯡꯕꯤꯕ ꯍꯥꯏꯕꯅꯦ ꯑꯦꯀꯥꯎ ꯍꯥꯡꯕꯤꯔꯒ ꯃꯥꯗꯤ ꯑꯁꯤ ꯋꯥꯔꯤ ꯁꯥꯎ ꯍꯥꯏꯔꯒ ꯑꯩ ꯃꯗꯤꯄꯨꯔꯤ ꯈꯪꯗꯦ ꯚꯩ ꯚꯏ ꯍꯥꯏꯔꯒ ꯊꯝꯈ꯭ꯔꯕ ꯑꯩ ꯑꯗꯨꯝ ꯏꯔꯤꯇꯦꯠ ꯑꯣꯏ ꯑꯣꯏꯈ꯭ꯔꯕ ꯀꯣ ꯀꯣ ꯑꯅꯤꯔꯥꯛ ꯇꯕꯅꯦ ꯑꯩꯒꯤ ꯀꯣ ꯃꯥꯡꯈ꯭ꯔ ꯈ꯭ꯔꯅꯤ ꯍꯥꯏꯅ ꯑꯩꯁꯨ ꯇꯧꯗ꯭ꯔꯦ ꯇꯣꯛꯈ꯭ꯔꯦ ꯍꯧꯖꯤꯛꯇꯤ ꯊꯥꯔꯇꯤ ꯁꯨꯈ꯭ꯔꯕꯅꯤꯅ
ꯑ ꯅꯪꯁꯨ ꯈꯔꯗꯤ ꯆꯥꯡꯒꯅꯤꯍꯦ ꯍꯪꯆꯤꯠꯇ
ꯈꯪꯗ꯭ꯔꯦꯅꯦ ꯅꯪ ꯂꯥꯛꯇ꯭ꯔꯕ꯭ꯔꯣ ꯅꯪꯒꯤ
ꯍꯣꯏ ꯅꯍꯥꯟ ꯑꯃ ꯁꯤꯗꯤ ꯑꯇꯣꯞꯄꯅꯤ ꯑꯃꯨꯛꯀ
ꯑꯥ ꯀꯣꯜ ꯑꯥ ꯑꯩꯒꯤꯁꯨ ꯑꯍꯥꯟꯕꯗꯤ ꯆꯪꯈ꯭ꯔꯦ
ꯑ
ꯍꯧꯖꯤꯛ ꯉꯁꯤ ꯆꯪꯗꯕ ꯑꯩꯅ ꯆꯪꯒꯦꯔꯥ ꯍꯥꯏꯅ ꯈꯟꯕ
ꯑ ꯉꯁꯤ
ꯑꯥ
ꯑꯣ ꯉꯁꯤ ꯆꯥꯡꯕ ꯅꯨꯃꯤꯠꯔꯣꯅꯦ
ꯑꯣ ꯃꯤꯉꯣꯟꯗꯤ ꯌꯥꯝ ꯆꯪꯉꯒ ꯂꯩꯔꯤꯅꯦ
ꯑꯩꯈꯣꯏꯒꯤ ꯇꯗꯥꯑꯣ ꯈꯔ ꯌꯥꯗꯕ ꯃꯥꯂꯦꯗ
ꯀꯪꯗꯤ
ꯁꯤꯒꯨꯝꯕ ꯋꯥꯔꯤ ꯂꯤꯕ ꯌꯥꯗꯦ ꯍꯥꯏꯕ ꯅꯠꯇ꯭ꯔꯣ ꯁꯤꯗ
ꯍꯣꯏ ꯑꯗꯨ ꯑꯩꯈꯣꯏ ꯗꯥꯏꯔꯦꯛ ꯂꯤꯗꯕꯅ ꯐꯕ ꯃꯥꯜꯂꯦ
ꯎꯝ
ꯎꯝ ꯅꯪ ꯂꯤꯃꯤꯠ ꯁꯨꯗ꯭ꯔꯤꯌꯦꯀꯣ
ꯑꯥꯎ
ꯑꯣ ꯌꯥꯝ ꯂꯩꯔꯤꯕ꯭ꯔꯣ ꯅꯪꯒꯤꯗꯤ
ꯇ ꯈꯛꯇ ꯉꯥꯏꯔ
ꯍꯧꯖꯤꯒ ꯅꯪꯦ ꯑꯃꯔꯤꯖꯦ ꯁꯥ ꯈ ꯍꯥꯏꯦ
ꯑ ꯔꯤꯖꯦꯛ ꯆꯈ꯭ꯔꯕ꯭ꯔꯥ
ꯅꯪ ꯆ ꯆ
ꯄꯦꯛ ꯇꯧꯕꯅꯦ ꯄꯦꯛ ꯇꯧꯔꯒ ꯌꯥꯗꯕꯀꯣ
ꯑ
ꯉ ꯑꯗꯨꯝ ꯆꯠꯄꯅꯦ ꯒ꯭ꯔꯤꯟ ꯀꯂꯔꯗ ꯑꯩ ꯇꯦꯞ ꯇꯦꯞ ꯇꯧꯔꯒ ꯀꯔꯤꯁꯨ ꯆꯠꯇꯕ ꯎꯝ
ꯁꯨ ꯈꯔ ꯂꯩꯔꯒ ꯆꯥꯛ ꯆꯥꯔꯒ ꯅꯪꯉꯣꯟꯗ ꯑꯃꯨꯛꯀ ꯇꯧꯔꯛꯈꯤ
ꯑ ꯂꯩꯔꯤꯣꯗ ꯍꯧꯖꯦ ꯇꯨꯐ ꯇ ꯁꯅꯨꯗ ꯃꯥ ꯃꯊꯪ ꯇ ꯃꯊ ꯁꯨꯅꯨ ꯎꯝ ꯑꯥ ꯑꯥ ꯅꯣꯏꯗꯤ ꯇꯨꯝꯗ꯭ꯔꯤꯕ꯭ꯔꯣ
ꯎꯝ ꯑꯩꯗꯤ ꯌꯥꯝꯅ ꯇꯨꯝꯃꯦ ꯍꯧꯖꯤꯛꯀꯥꯟ ꯌꯥꯝꯅꯁꯨ ꯆꯥꯛ ꯆꯥꯌꯦꯦ ꯈꯔ ꯂꯥꯛ ꯑꯃꯨꯛꯀ ꯇꯨꯝꯈ꯭ꯔꯅꯤ ꯆꯥꯛ ꯆꯥꯕ ꯂꯣꯏꯔꯒ
ꯁꯨ ꯅꯣꯏꯈ꯭ꯔꯕꯣ ꯅꯪꯕꯨ
ꯅꯣꯏ ꯗꯗꯥ ꯑꯩ ꯍꯧꯖꯤꯛꯀꯥꯟꯁꯦ ꯆꯥꯛ ꯆꯥꯔꯒ ꯇꯨꯝꯃꯟꯕꯒꯤ ꯕꯤ ꯄꯤ ꯂꯣꯏ ꯂꯩ
ꯕꯤ ꯄꯤ ꯍꯥꯏꯠ ꯇꯧꯒꯗꯕꯅꯤꯅꯦ ꯂꯣ ꯇꯧꯔꯗꯤ ꯌꯥꯝ ꯆꯥꯎꯋ
ꯎꯝ ꯕꯤꯄꯤ ꯂꯣ ꯇꯧꯔꯒ ꯌꯥꯗꯦꯗ ꯂꯩꯥꯛꯕ ꯅꯨꯡꯉꯥꯏ ꯃꯥꯟꯕꯒꯤ ꯁꯤꯗ
ꯕꯤꯄꯤ ꯂꯣ ꯇꯧꯔ ꯅꯨꯡꯉꯥꯏꯃꯟꯕꯗꯤ ꯕꯤꯄꯤ ꯂꯣꯗꯤ ꯅꯨꯡꯉꯥꯏ ꯇꯕ ꯃꯤꯁꯤꯡꯅ
ꯑꯣ ꯆꯥꯛ ꯆꯔ ꯁ ꯑꯁ ꯅꯍꯥꯟꯗ ꯎꯝ ꯀꯦꯖꯤ ꯑꯃ ꯀꯥꯈꯠꯄꯅꯦ ꯑꯃꯨꯛ ꯀꯛꯀꯣꯝꯨꯛ
ꯀꯦꯖꯤ ꯀꯩꯌꯥꯔ ꯀꯣ ꯅꯪꯗꯤ
ꯊꯥꯔꯇꯤ ꯁꯚꯦꯟ
ꯑꯁ ꯍꯪ ꯑꯣꯏꯣꯏ ꯆ ꯌꯥꯔꯦ
ꯑꯗꯨ ꯅꯅꯥꯪꯒꯤꯗꯤ ꯀꯌꯥ ꯂꯥꯛꯏꯕ꯭ꯔꯣ ꯍꯧꯖꯤꯛꯀꯥꯟ
ꯑꯁ ꯍꯧꯖꯤꯀꯥꯟ ꯀꯣꯈꯔꯤ ꯔꯀꯪ ꯗꯦ ꯁꯤꯁꯇꯤ ꯋꯥꯟ
ꯑꯗꯤꯃ ꯆꯂꯅꯒꯗꯤ